ꯅꯪ ꯑꯦꯞ ꯔꯨꯜ ꯉꯥꯏꯈꯣ
ꯑꯣ ꯑꯣ ꯑꯩ ꯈꯪꯅꯤ ꯈꯪꯉꯦ
ꯃꯔꯤ ꯍꯦꯟꯕ ꯌꯥꯗꯕꯅꯦ
ꯑꯣ
ꯑꯗꯣ ꯋꯥꯆꯦꯞꯀꯨꯝꯕꯗ ꯑꯣꯏꯅ ꯇꯈ꯭ꯔꯣ
ꯑꯣ ꯍꯣ ꯍꯣꯏ ꯍꯣꯏ
ꯂꯩꯕꯥꯅꯤꯁꯦ ꯑꯣꯀꯦ
ꯎꯝ ꯎꯝ
ꯑꯣꯀꯦ ꯑꯣꯀꯦ ꯑꯣꯅ ꯑꯗꯨꯝ ꯀꯩ ꯀꯩꯅꯣ ꯈꯪꯅꯤꯡꯉꯁꯦ
ꯑ ꯅꯪ ꯍꯧꯖꯤꯛ ꯍꯥꯏꯕꯗꯣ ꯍꯥꯏꯌꯨꯅꯦ
ꯑꯗꯨꯝ ꯑ ꯑꯩꯅ ꯍꯥꯏꯕꯗꯨꯗꯤ ꯑꯗꯨꯝ ꯕꯦꯆꯦꯂꯔ ꯑꯣꯏꯣꯏꯔꯣ ꯍꯧꯖꯤꯛ ꯑꯩꯒꯤ ꯀꯦꯁꯇꯗꯤ ꯂꯣꯏ ꯍꯧꯈ꯭ꯔꯣ ꯑꯣ ꯇꯞꯅ ꯂꯣꯏ ꯂꯥꯛꯀꯅꯤ ꯑꯗꯨꯣ ꯍꯣꯏ ꯏꯐꯣꯔꯠ ꯏꯐꯣꯔꯠ ꯄꯤꯕ ꯑꯃ ꯗꯔꯀꯥꯔ ꯇꯥꯏ
ꯑꯣ
ꯏꯁꯣꯔꯠ ꯍꯥꯏꯕꯁꯦ ꯍꯣꯏ ꯀꯩꯅꯣ ꯍꯥꯏꯗꯤ ꯕꯤꯖꯤꯅꯦꯁ ꯍꯥꯏꯕꯁꯦ ꯊꯤꯌꯣꯔꯤ ꯑꯃꯅꯦꯀꯣ ꯊꯤꯌꯔꯤ ꯍꯥꯏꯕꯁꯦ ꯕꯤꯅꯦꯁ ꯍꯥꯏ ꯊꯤꯌꯔꯤꯗ ꯂꯩ ꯊꯤꯌꯔꯤ ꯍꯥꯏꯔꯗꯤ ꯇꯝꯕꯗꯨꯅꯦꯕꯀꯣ
ꯎꯝ
ꯄ꯭ꯔꯦꯛꯇꯤꯀꯦꯜꯅꯦꯕ ꯄ꯭ꯔꯦꯛꯇꯤꯀꯦꯜꯅ ꯅꯪ ꯊꯣꯛ ꯈꯟꯒꯗꯕꯅꯦꯕ ꯑꯗ ꯄ꯭ꯔꯦꯛꯇꯤꯀꯦꯜ ꯍꯥꯏꯕꯁꯦ ꯍꯧꯖꯤꯛꯄꯨꯗꯤ ꯊꯤꯌꯣꯔꯤꯗꯒꯤ ꯍꯧꯅꯤꯅ ꯊꯤꯑꯣꯔꯤꯗꯒꯤ ꯇꯝꯕ ꯍꯧꯔꯣ ꯑꯗꯣ ꯄ꯭ꯔꯦꯛꯇꯤꯀꯦꯜꯗꯤ ꯀꯦꯄꯤꯇꯜꯒꯨꯝꯕ ꯂꯩꯕ ꯀꯥꯟꯗ ꯄ꯭ꯔꯦꯛꯇꯤꯀꯦꯜ ꯂꯣꯏ ꯂꯥꯛꯀꯅꯤ ꯑꯗꯨꯅ ꯊꯤꯑꯣꯣꯔꯤꯗꯨ ꯆꯨꯝꯅ ꯂꯣꯏ ꯇꯝꯃꯗꯤ ꯄ꯭ꯔꯦꯛꯇꯤꯀꯦꯜ ꯑꯦꯄ꯭ꯂꯥꯏ ꯇꯧꯕ ꯀꯥꯟꯗ ꯍꯣꯏ ꯁꯣꯏ ꯑꯁꯣꯏꯕꯒꯤ ꯆꯥꯟꯁꯁꯦ ꯄꯤꯛꯊꯔꯛꯀꯅꯦꯕꯀꯣ ꯎꯝ ꯑꯗꯨꯅꯦꯕ
ꯑ
ꯑꯗꯨ ꯑꯩ ꯐꯦ ꯋꯥꯆꯦꯞꯇ ꯑꯩ ꯅꯝꯕꯔ ꯈꯪꯕ ꯅꯠꯇ꯭ꯔꯣ
ꯑꯥ ꯅꯪ ꯍꯧꯖꯤꯛ ꯍꯧꯖꯤꯛ ꯀꯩꯅꯣꯒꯤ ꯇꯧꯕꯗꯨꯣ ꯇꯦꯛꯁ ꯊꯥꯕꯗꯨ ꯅꯪꯒꯤ ꯅꯝꯕꯔ
ꯁ ꯁꯚꯦꯟ ꯁꯤꯛꯁ ꯇꯨ ꯅꯥꯏꯟꯗꯨꯀꯣ
ꯍ ꯍꯣ
ꯁꯚꯦꯟ ꯁꯤꯛꯁ ꯇꯨ ꯅꯥꯏꯟꯗꯣ ꯑꯩ ꯅꯝꯕꯔꯅꯦ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
ꯑ
ꯑ
ꯑꯣ ꯍꯣ ꯍ ꯑꯗ ꯑꯣ ꯑꯗꯨꯗ ꯂꯣꯏ ꯇꯧꯔ ꯑꯗꯣ ꯁꯚꯦꯟ ꯁꯚꯦꯟ ꯁꯤꯛꯁ ꯇꯨ ꯅꯥꯏꯟꯗ ꯑꯗꯨꯝ ꯍꯣꯏ ꯅꯪ ꯑꯄꯥꯝꯕ ꯒ꯭ꯌꯥꯟ ꯇꯥꯗꯕ ꯂꯩꯔꯤꯀꯣ ꯑꯩꯕꯨ ꯑꯗꯨꯝ ꯍꯥꯏꯔꯛꯑꯣ ꯑꯩꯅ ꯑꯗꯨꯝ ꯍꯥꯏꯕꯤꯔꯛꯀꯦ ꯑꯩꯒꯤ ꯑꯈꯪꯕꯀꯣ
ꯍ ꯍ ꯌꯥꯝ ꯌꯥꯝ ꯐꯔꯦ ꯉꯁꯤꯁꯦ ꯑꯗꯨꯗꯤ ꯊꯃꯒꯦ